ꯆꯥꯎꯧꯇ
ꯍꯥꯎ ꯇꯕꯨꯖꯦ
ꯇꯥꯔꯦ ꯆꯥꯛ ꯆꯥꯔꯕꯣ
ꯆꯥꯔ ꯍ ꯆ ꯁꯤ ꯀ
ꯑꯩ ꯍꯟꯖꯥꯡ ꯆꯥꯔꯒꯦ ꯀꯦ
ꯆꯝꯊꯣꯡꯁꯦ
ꯑꯩꯗꯣ ꯅꯪ ꯋꯥꯔꯤ ꯁꯥꯟꯅꯗꯕ ꯀꯨꯏꯔꯦꯅ ꯐꯣꯟ ꯇꯧꯔꯛꯏꯅꯦ
ꯀꯨꯔꯦꯆꯦ ꯎꯅꯈꯤꯗꯕ
ꯂꯥꯏꯔꯤꯛ ꯂꯥꯏꯁꯨꯗꯨ ꯀꯃꯥꯏꯅ ꯇꯧꯔꯤꯒꯦ ꯍꯧꯖꯤꯛꯀꯥꯟꯁꯦ ꯅꯪ ꯄꯤ ꯑꯩꯆ ꯁꯤ ꯇꯧꯔꯦꯅ ꯍꯥꯏꯌꯦ
ꯏꯆꯦ ꯀꯩꯅꯣ ꯇꯧꯋꯤꯗ ꯄꯨꯔꯥ ꯄꯤ ꯑꯩꯩꯆ ꯗꯤꯒꯤ ꯀꯩꯅꯣꯗꯤ ꯄꯨꯔꯥ ꯍꯧꯗ꯭ꯔꯤ ꯀꯣꯔꯁꯁꯨꯍꯧꯗꯉꯥꯏꯕ ꯑꯗꯨ ꯄꯔꯤ ꯄꯤ ꯑꯩꯆ ꯗꯤꯒꯤ ꯀꯣꯔꯁ ꯋꯥꯔ ꯂꯣꯏꯔꯒ ꯑꯦꯛꯖꯥꯝ ꯊꯥ ꯂꯣꯏꯔꯒ ꯔꯦꯖꯤꯁꯇ꯭ꯔꯦꯁꯟ ꯀꯩꯀꯥꯒꯗꯤ ꯑꯝꯇ ꯇꯧꯗ꯭ꯔꯤꯕ
ꯎꯝ ꯃ ꯀꯣꯔꯣꯔꯁ ꯋꯥꯀꯤ ꯇꯨꯡ ꯑꯅ ꯆꯃꯨꯒ ꯂꯧꯒꯊꯣꯏꯔꯥ
ꯑꯥ ꯇ ꯎꯕꯤꯗꯤ ꯅꯁꯦ
ꯑꯗ ꯄꯥꯁꯣꯗꯗꯤ ꯈꯠꯇꯍꯧꯗ꯭ꯣꯏꯔꯤꯕ
ꯑ ꯑꯩꯈꯣꯏ ꯑꯥ ꯈ ꯥꯎꯗꯕ
ꯈꯠꯊꯕ ꯃꯤ ꯌꯥꯎꯕ꯭ꯔꯅꯦ
ꯑꯗꯨꯗꯣ ꯑꯌꯥꯝꯕꯅꯗꯤ ꯍꯥꯞꯄꯦ ꯍꯥꯏꯌꯦꯕꯀꯣ ꯑꯩꯣꯏꯁꯦꯅ ꯍꯥꯏꯕꯗ ꯑꯗꯣ ꯑꯩꯈꯣꯏꯅ ꯏꯟꯗꯛꯁꯟ ꯄ꯭ꯔꯣꯒ꯭ꯔꯥꯝ ꯆ ꯑꯣꯖꯥꯅ ꯍꯥꯏꯌꯦꯕ ꯑꯩꯈꯣꯏꯒꯤ ꯄꯥꯁ ꯃꯈꯣꯏꯒꯤ ꯄꯥꯔꯁꯟ ꯇꯥꯏ ꯂꯧꯈꯠꯄꯅꯤꯅꯅꯦ ꯀꯩꯅꯣꯗꯗꯤ ꯑꯣꯏꯕ ꯄꯥꯁ ꯃꯥꯔꯛ ꯈꯛ ꯏꯔꯝꯒꯅꯣꯅ ꯍꯥꯏꯕ ꯄꯥꯁ ꯃꯥꯔꯛꯀꯤ ꯇꯧꯖꯕ ꯑꯗꯨꯒ ꯍꯣꯜꯂꯛꯑꯀꯥꯟꯗ ꯑꯁꯣꯝꯗ ꯃꯥꯔꯛ ꯁꯨꯗꯕꯒꯤ ꯐꯦꯜ ꯑꯣꯏꯕ ꯃꯤ ꯌꯥꯎꯋꯦ ꯍꯥꯏꯕ ꯑꯗꯨꯅ ꯍꯥꯏꯗꯤ ꯄꯥꯁ ꯃꯥꯔꯛꯇꯗꯤ ꯑꯦ ꯐꯥꯏꯚ ꯐꯪ ꯇꯦꯟ ꯑꯦꯛꯖꯥꯝ ꯐꯨꯜ ꯃꯥꯔꯛ ꯇꯦꯟꯁꯤꯗ ꯐꯥꯏꯚ ꯐꯪꯉꯗꯤ ꯄꯥꯁ ꯃꯥꯔꯛꯅꯤ ꯍꯥꯏꯔꯒ ꯗꯥꯏꯔꯦꯛ ꯐꯥꯏꯚ ꯏꯔꯝꯕꯁꯦ ꯑꯁꯣꯝꯗ ꯍꯣꯜꯂꯛꯄ ꯀꯥꯟꯗꯗꯤ ꯐꯦꯜ ꯑꯣꯏꯕ ꯌꯥꯎꯋꯦ ꯍꯥꯏꯗꯤ ꯑꯣꯖꯥꯉꯩꯅ ꯑꯗꯨꯝ ꯁꯤꯁꯨ ꯐꯦꯜ ꯑꯣꯏꯍꯟꯕ ꯌꯥꯗꯕꯗꯣ ꯍꯥꯏꯌꯦ ꯃꯃꯥꯡ ꯑꯗꯨꯃꯥꯏꯅ ꯌꯥꯎꯅꯈꯤꯕꯒꯤ ꯃꯣꯏꯁꯨ ꯀꯃꯥꯏꯅꯅꯣ ꯈꯪꯗꯍꯟꯗꯕꯒꯤ ꯑꯍꯥꯡꯥꯟꯕ ꯑꯣꯏꯕꯒꯤ ꯃꯍꯥꯛꯀ ꯍꯥꯞꯅꯈꯤ ꯑꯗꯨꯅ ꯅꯣꯏꯒꯤꯗꯤ ꯍꯥꯞꯄꯣꯏꯗꯨꯅ ꯑꯗꯨꯃꯥꯏꯅ ꯍꯥꯏ ꯑꯗꯨ ꯈꯪꯗꯦ ꯑꯩꯈꯣꯏ ꯆꯦꯟꯗꯤ ꯑꯌꯥꯝꯕꯗ ꯄꯥꯁ ꯇꯧꯍꯜꯂꯦ ꯍꯥꯏ
ꯑꯣ ꯑꯗꯨꯗꯤ ꯃꯆꯥꯈꯩꯅ ꯍꯥꯏꯗꯤ ꯆꯨꯝꯃꯝꯕꯅꯤ ꯍꯧꯖꯤꯛ
ꯎꯝ ꯑꯗꯨꯃꯥꯏꯅ ꯍꯥꯏꯌꯦꯕ ꯑꯗꯨꯅ ꯑꯩꯈꯣꯏꯗꯤ ꯍꯧꯖꯤꯛꯁꯦ ꯄꯤ ꯑꯩꯆ ꯇꯤ ꯇꯧꯔꯦ ꯍꯥꯏꯕ ꯌꯥꯗ꯭ꯔꯦ ꯍꯥꯏꯗꯤ ꯄ꯭ꯔꯤ ꯂꯤ ꯄꯤ ꯑꯩꯁ ꯇꯤꯅꯦꯕ
ꯑꯥ
ꯑꯗꯨꯃꯥꯏꯅ ꯑ ꯑꯌꯥꯝꯕꯅ ꯄ ꯄꯤ ꯑꯩꯁ ꯗꯦꯇꯥ ꯍꯥꯏꯁꯦ ꯁꯤ ꯀꯩꯁꯨ ꯌꯥꯝ ꯇꯥꯛꯇꯦꯗ ꯍꯥꯏꯗꯤ ꯀꯩꯅꯣ ꯉꯥꯛꯇꯅꯦꯕ ꯑꯩꯈꯣꯏꯅ ꯔꯤꯁꯥꯔꯁ ꯇꯧꯕ ꯀꯥꯟꯗ ꯆꯪꯒꯗꯕ ꯃꯑꯣꯡꯗꯣ ꯁꯤ ꯁꯤꯁꯤꯁꯤꯦ ꯍꯥꯏꯗꯤ ꯑꯗꯨ ꯇꯥꯛꯄꯗꯨ ꯈꯛꯇꯅꯦꯕ ꯍꯥꯏꯗꯤ ꯔꯤꯁꯥꯔꯁ ꯇꯧꯕ ꯀꯥꯟꯗ ꯔꯤꯁꯥꯔꯁꯀꯤ ꯃꯈꯜꯁꯦ ꯀꯩꯃꯥꯏꯅ ꯇꯧꯋꯤ ꯁꯤꯅ ꯁꯤ ꯇꯧꯒꯗꯕ ꯑꯗꯨ ꯂꯩꯗꯅ ꯑꯗꯨꯒꯨꯝꯕ ꯈꯔ ꯇ ꯍ ꯥꯟ ꯇ ꯑꯗꯨꯒ ꯑꯩꯈꯣꯏ ꯏꯁꯥꯒꯤ ꯏꯁꯄꯤꯁꯦꯂꯥꯏꯖꯦꯁꯟꯒꯤ ꯑꯃꯃꯝ ꯍꯥꯞꯄꯤꯕꯩꯁꯦ
ꯑꯥ
ꯑꯗꯨꯗꯨꯅ ꯏꯁꯥꯒꯤ ꯍꯥꯟꯅ ꯇꯥꯛꯈ꯭ꯔꯕ ꯉꯥꯛꯇꯅꯦꯕ ꯃꯁꯇꯔꯒꯤ ꯑꯗꯨ ꯇꯥꯔꯁꯨ ꯑꯃꯨꯛꯁꯨꯨꯝ ꯍꯜꯂꯒ ꯁꯨꯝ ꯈꯔ ꯇꯥꯛꯄ ꯊꯤꯑꯣꯣꯔꯤꯒꯨꯝꯕ ꯈꯔ ꯍꯥꯏ ꯇꯔꯦ ꯑꯗꯨꯃꯥꯏꯅ ꯇꯧꯋꯤ ꯑꯗꯨꯒ ꯑꯇꯩꯗꯤ ꯑꯗꯨꯝ ꯔꯤꯁꯔꯁꯀꯤ ꯇꯧꯕꯒꯤ ꯀꯩꯀꯥꯗꯣ
ꯂꯨ ꯇꯨꯔꯦꯕ ꯇꯧꯕꯁꯤꯅ
ꯎꯝ ꯈꯥꯇꯔ ꯎ ꯁꯧꯗꯔꯔꯤꯦ
ꯀꯩ ꯗꯤꯄꯥꯔꯠꯃꯦꯟ ꯇꯧꯕ꯭ꯔꯣ ꯀꯥꯏ ꯇꯧꯒꯦ
ꯑꯩꯈꯣꯏ ꯑꯍꯥꯟꯕꯒꯤ ꯀꯣꯔꯒꯤꯁꯦ ꯃꯥꯟꯅꯩꯑꯕ ꯀꯃꯟ ꯄꯤꯄꯔ ꯑꯣꯏꯕꯒꯤ ꯑꯩꯈꯣꯏꯒꯤ ꯏꯟꯚꯥꯏꯔꯣꯟꯃꯦꯟꯦ ꯖꯤꯑꯣꯂꯣꯖꯤꯅꯦ ꯑꯦꯟꯊ꯭ꯔꯣꯄꯣꯂꯣꯖꯤ ꯑꯍꯨꯝꯁꯦ ꯃꯥꯟꯅꯕꯅꯤꯅ ꯑꯣꯖꯥꯁꯨ ꯃꯥꯟꯅꯕꯗꯣ ꯁꯥꯇ꯭ꯔꯁꯨ ꯄꯨꯂꯞ ꯇꯧꯕꯒꯤꯅꯦ ꯑꯦꯟꯊ꯭ꯔꯣꯄꯣꯂꯣꯖꯤꯅ ꯇꯧ ꯇꯥꯔꯗꯤ ꯑꯩꯈꯣꯏꯒꯤ ꯗꯤꯄꯥꯔꯠꯃꯦꯟꯗ ꯏꯟꯚꯥꯏꯔꯣꯟꯃꯦꯟꯒꯤ ꯑꯣꯖꯥ ꯇꯥꯕ ꯅꯨꯃꯤꯠ ꯑꯣꯏꯇꯥꯥꯔꯗꯤ ꯃꯣꯏ ꯗꯤꯄꯥꯔꯠꯃꯦꯟꯗ ꯑꯗꯨꯃꯥꯏꯅ ꯆꯠꯂꯦ
ꯑꯣꯣꯡꯃꯩ ꯍꯣꯡ ꯍꯣꯡꯗꯅꯅꯨꯡ ꯍꯥꯏꯗꯤ ꯅꯨꯅꯨꯡ ꯆꯒꯤ ꯆꯠ ꯑꯗꯨꯣ ꯅꯣꯡꯃ ꯑꯃꯗ ꯅꯣꯡꯃꯗ ꯑꯃꯗ ꯐꯝꯕ
ꯑꯗꯨꯃꯥꯏꯅ ꯇꯧꯋꯦ ꯑꯩꯈꯣꯏ ꯏꯁꯄꯤꯁꯦꯂꯥꯏꯖꯦꯁꯟ ꯏꯁꯥ ꯏꯁꯥꯒꯤ ꯗꯤꯄꯥꯔꯠꯃꯦꯟꯗ ꯑꯃꯨꯛ ꯇꯧꯖꯕ
ꯗꯤꯣꯜꯂꯣ ꯤꯗꯣ ꯃꯤ ꯌꯥꯝ ꯂꯩꯇꯦ ꯍꯥꯏꯕ꯭ꯔꯣ
ꯑꯣꯖꯥꯁꯨ ꯂꯩꯠꯇꯕ ꯃꯥꯜꯂꯦ ꯃꯣꯏ ꯑꯣꯖꯥꯁꯨ ꯇꯥꯛꯍꯜꯂꯦ ꯌꯥꯝ ꯀꯟꯅ ꯌꯥꯎꯗꯦ ꯑꯃꯃꯨꯛ ꯌꯥꯎꯋꯦ ꯑꯌꯥꯝꯕꯅ ꯑꯩꯈꯣꯏ ꯑꯦꯟꯊ꯭ꯔꯣꯒꯤ ꯑꯣꯖꯥꯅ ꯇꯥꯛꯑꯦ ꯑꯗꯨꯒ ꯏꯟꯚꯥꯏꯔꯣꯟꯃꯦꯟꯒꯤ ꯑꯣꯖꯥ ꯑꯃ ꯑꯅꯤ ꯑꯒ ꯑꯗꯨꯃꯥꯏꯅ ꯑꯣꯏ ꯑꯩꯈꯣꯏꯒꯤ ꯑꯣꯖꯥ ꯈꯔꯒ
ꯍꯥꯏꯗꯤ ꯁꯨꯝ ꯈꯨꯗꯝ ꯅ ꯃꯅꯤꯄꯨꯔꯒꯤꯗꯤ ꯑꯃꯨꯛꯀꯔ ꯃꯌꯥꯝ ꯂꯧꯕꯅꯤꯅ ꯃꯣꯏꯒꯤꯗꯤ ꯃꯁꯥꯅ ꯇꯣꯉꯥꯟꯅ ꯇꯧꯔꯝꯃꯅꯤ ꯑꯗꯨꯗꯤ
ꯇꯧꯗꯦ ꯍꯥꯏꯌꯦ ꯃꯣꯏꯗꯤ ꯃꯣꯏ ꯃꯁꯥꯗꯪ ꯇꯧꯋꯦ ꯍꯥꯏꯌꯦ
ꯑꯗꯨꯅ ꯍꯥꯏꯁꯦ ꯃꯣꯏꯗꯤ ꯁꯥꯇꯪ ꯇꯧꯔꯝꯃꯅꯤ ꯍꯥꯏ ꯄꯩꯅ
ꯑꯥ ꯃꯊꯥꯇꯪ ꯇꯧꯋꯤꯌꯦ ꯃꯣꯏꯗꯤ ꯑꯩꯈꯣꯏꯗꯤ ꯄꯨꯜꯂꯦ ꯎꯝ ꯐ
ꯅꯣꯏꯒꯤꯁꯨꯨꯔꯅꯦ ꯆꯦꯞꯇꯔ ꯍꯥꯏ ꯂꯥꯏꯔꯤꯛꯁꯦ ꯀꯌꯥ ꯁꯣꯏꯅꯕꯅꯣ ꯅꯦꯠꯀꯤ ꯁꯤꯂꯦꯕꯁꯁꯦ
ꯏ ꯁꯨꯃꯥꯏꯅ ꯇꯧꯋꯦꯕ ꯑꯩꯈꯣꯏ ꯁꯤꯂꯦꯕꯁꯀꯤ ꯑꯣꯏꯅ ꯑꯩꯈꯣꯏꯒꯤ ꯁꯕꯖꯦꯛꯁꯤꯒꯤ ꯑꯣꯏꯅ ꯃꯥꯒꯤ ꯕ꯭ꯔꯥꯟꯁ ꯍꯥꯏ ꯇꯥꯔꯦ ꯑꯍꯨꯝꯅꯦꯕ ꯈꯥꯏꯗꯣꯛꯏꯁꯦ ꯃꯦꯟ ꯕ꯭ꯔꯥꯟꯁ ꯍꯥꯏ ꯇꯥꯔꯦ ꯑꯍꯨꯝ ꯑꯍꯨꯝꯁꯤꯒꯤ ꯃꯅꯨꯡꯗ ꯑꯃꯨꯛ ꯀꯩ ꯍꯥꯏꯅꯤ ꯐꯤꯖꯤꯀꯦꯜ ꯑꯦꯟꯊ꯭ꯔꯣꯄꯣꯂꯣꯖꯤ ꯍꯥꯏꯔꯒ ꯃꯦꯗꯤꯀꯦꯜ ꯑꯦꯟꯊ꯭ꯔꯣꯄꯣꯂꯣꯖꯤ ꯇꯝꯃꯦ ꯗꯤꯃꯣꯒ꯭ꯔꯥꯐꯤ ꯇꯝꯃꯦ ꯃꯌꯥꯝ ꯍꯥꯞꯆꯟꯕꯗꯣ ꯑꯗꯨꯃꯥꯏꯅ ꯁꯕ ꯕ꯭ꯔꯥꯟꯁꯇ ꯑꯣꯏꯅ ꯌꯥꯝ ꯌꯥꯝꯕ ꯑꯁꯦꯡꯕꯩꯗꯤ ꯃꯦꯟ ꯕ꯭ꯔꯥꯟꯁꯇꯤ ꯑꯍꯨꯝ ꯈꯤꯇꯅꯦꯕ ꯍꯥꯏ
ꯅꯣꯏꯒꯤꯁꯦ ꯅꯣꯏꯒꯤꯁꯦ ꯅꯣꯏꯒꯤ ꯍꯧꯖꯤꯛꯁꯦ ꯀ꯭ꯂꯥꯁ ꯏ ꯏꯂꯚꯦꯟ ꯇꯨꯌꯦꯞ ꯀꯨꯝꯕ ꯅꯥꯏꯟ ꯏꯂꯕꯦꯟꯗꯞꯇ ꯌꯥꯎꯔꯕ
ꯌꯥꯎꯔꯤꯁꯦ ꯏꯆꯦ ꯌꯥꯝ ꯌꯥꯎꯗꯦ ꯀꯩꯅꯣꯗ ꯌꯥꯎꯋꯦ ꯇꯤꯖꯤꯒꯨꯝꯕ
ꯑꯣ ꯀ꯭ꯂꯥꯁ ꯂꯦꯕꯦꯟꯗꯨꯗꯗꯤ ꯌꯥꯎ ꯌꯥꯎꯔꯕ ꯋꯥ
ꯑꯥ ꯌꯥꯎꯋꯦ ꯇꯤ ꯖꯤ ꯌꯥꯎꯋꯦ ꯖꯣꯟ ꯏꯁꯇꯣꯟ ꯇꯨꯃ ꯌꯥꯎꯋꯦ ꯍꯥꯏ
ꯑꯣ ꯀꯩꯅꯣ ꯇꯧꯔꯦ ꯑꯗꯨꯗꯤ ꯅꯣꯏꯒꯤꯁꯦ ꯅꯥꯏꯟ ꯇꯦꯟ ꯀꯥꯏꯔ ꯇꯝꯗ꯭ꯔꯦꯕꯀꯣ ꯑꯗꯨꯅꯅꯦ ꯅꯣꯏꯒꯤ ꯁꯕꯖꯦꯛꯁꯦ ꯀꯩꯅꯣ ꯇꯧꯋꯦ ꯍꯥꯏꯗꯤ ꯕ꯭ꯔꯥꯟꯁ ꯑꯃꯗꯒꯤ ꯑꯃꯨꯛ ꯈꯔ ꯂꯧꯔꯒ ꯇꯝꯕꯗꯣ ꯍꯥꯏꯕꯗꯤ ꯈꯨꯗꯝ ꯑꯣꯏꯅ ꯍꯥꯏꯗꯤ ꯁꯕꯖꯦꯛ ꯄꯨꯔꯥ ꯂꯩꯇꯕꯤꯗ ꯁꯕꯖꯦꯛ ꯑꯇꯣꯞ ꯑꯇꯣꯞꯄꯗꯒꯤ ꯀ ꯈꯖꯤꯛ ꯈꯖꯤꯛ ꯈꯖꯤꯛ ꯂꯧꯔꯀꯥꯟꯗ ꯐꯝꯖꯤꯜꯂꯀꯥꯟ ꯇꯧꯔꯛꯄꯗꯣ
ꯃꯥꯅꯤ ꯃꯥꯅꯤ ꯏꯆꯦ ꯑꯩꯈꯣꯏꯒꯅꯦ ꯈꯪꯉꯦ ꯈꯪꯉꯦ ꯁꯣꯁꯤꯌꯣꯂꯣꯖꯤꯗꯁꯨ ꯂꯧꯋꯦ ꯑꯗꯨ ꯑꯗꯨꯒ ꯕꯥꯏꯂꯣꯖꯤ ꯑꯩꯈꯣꯏ ꯖꯨꯂꯣꯖꯤꯒꯤ ꯕꯥꯏꯑꯣꯂꯣꯖꯤꯒꯤ ꯇꯧꯋꯦ ꯑꯗꯒꯤ
ꯍꯥꯏꯗꯤꯅꯦ ꯈꯨꯗꯝ ꯑꯣꯏꯅ ꯑꯥꯔꯠꯁꯇ ꯍꯥꯏꯔꯒ ꯍꯥꯏꯒꯅ ꯄꯕ꯭ꯂꯤꯛ ꯑꯦꯗꯃꯤꯅꯤꯁꯇ꯭ꯔꯦꯁꯟꯁꯦ ꯄꯛ ꯑꯦꯗꯃꯤꯁꯦ ꯇꯨꯋꯦꯁꯟꯁꯦ ꯑꯗꯨꯃꯥꯏꯅ ꯑꯩꯈꯣꯏꯒꯤ ꯄꯣꯁ ꯁꯥꯏꯟꯁꯇꯁꯨ ꯈꯔ ꯂꯧꯔꯦ ꯏꯀꯣꯅꯣꯃꯤꯛꯁꯇꯁꯨ ꯈꯔ ꯂꯧꯔ ꯑꯗꯨꯃꯥꯏꯅ ꯈꯔ ꯈꯔ ꯂꯧꯔꯒ ꯇꯧꯕꯅꯦꯕ ꯑꯗꯨꯃꯥꯏꯅ ꯇꯧꯔꯦꯕ ꯅꯣꯏꯒꯤꯁꯤꯁꯨ ꯄꯂꯤꯛ ꯑꯦꯃꯤ ꯔꯦꯁꯟ ꯀꯠ ꯇꯧꯔꯦꯕ ꯅꯣꯏꯒꯤꯁꯦ
ꯎꯝ ꯇꯧꯋꯦ ꯍꯥꯏꯗꯤ ꯑꯩꯈꯣꯏꯁꯨ ꯑꯗꯨꯝ ꯑꯃꯈꯛ ꯑꯣꯏꯗꯦꯕ ꯑꯗꯨꯝ ꯇꯝꯕꯗꯣ ꯂꯣꯏꯅ ꯍꯥꯏꯗꯤ ꯑꯩꯈꯣꯏ ꯑꯌꯥꯝꯕꯅ ꯑꯩꯈꯣꯏ ꯁꯕꯖꯦꯛꯁꯤ ꯃꯥꯒꯤ ꯀꯩꯅꯣꯁꯦ ꯏꯁꯇꯗꯤ ꯑꯣꯐ ꯃꯦꯟ ꯍꯥꯏꯕꯅꯦꯕ ꯃꯤ ꯃꯥꯒꯤ ꯚꯥꯏꯌꫭꯂꯣꯁꯤꯁꯨ ꯊꯝ ꯃꯥꯒꯤ ꯁꯣꯁꯦꯜ ꯑꯦꯟ ꯀꯜꯆꯔ ꯍꯥꯏꯇꯥꯔꯦ ꯃꯥꯒꯤ ꯀꯜꯆꯔꯁꯨ ꯑꯗꯒꯤ ꯃꯥꯒꯤ ꯄ꯭ꯔꯤ ꯍꯤꯁꯇ꯭ꯔꯤꯁꯨ ꯃꯦꯟ ꯑ ꯍ꯭ꯌꯨꯃꯦꯟ ꯕꯤꯡꯁꯨ ꯌꯥꯏ ꯑꯦꯝ ꯑꯦꯟ ꯍꯥꯏꯕ ꯑꯦ
ꯑꯗꯨ ꯑꯩꯅ ꯃꯦꯟꯗꯪ ꯍꯥꯏꯕꯗꯅ ꯃꯦꯟꯗꯤ ꯏ ꯑꯗꯨꯦꯟꯅ ꯍ꯭ꯌꯨꯃꯦꯟ ꯍ꯭ꯌꯨꯃꯦꯟ ꯍꯥꯔꯁꯨ ꯌꯥꯏꯗꯅ
ꯑ ꯌꯥꯏ ꯑꯗꯨꯁꯨ ꯌꯥꯏ ꯏꯁꯇꯗꯤꯑꯣ ꯃꯦꯟ ꯍꯥꯏꯔꯁꯨ ꯑꯗꯨꯝ ꯃꯦꯟ ꯍꯥꯏꯁꯤꯗ ꯑꯗꯨꯝ ꯀꯃꯟ ꯑꯣꯏꯅ ꯑꯗꯨꯝ ꯃꯤ ꯑꯃꯥꯏꯅ ꯈꯟꯕꯗꯣ ꯑꯗꯨꯒ ꯃꯥꯒꯤ ꯑꯣꯔꯤꯖꯤꯟꯁꯨ ꯇꯝꯕ ꯍꯥꯏꯇꯥꯥꯔꯦ ꯑꯩꯈꯣꯏꯁꯦ ꯀꯔꯥꯏꯗꯒꯤ ꯂꯥꯛꯏ ꯑꯩꯈꯣꯏꯒꯤ ꯑꯦꯟꯁꯦꯁꯇꯔꯁꯤꯅ ꯀꯃꯥꯏꯅ ꯂꯩ ꯈꯣꯠꯂꯤ ꯑꯗꯒꯤ ꯑꯩꯈꯣꯏꯒꯤ ꯁꯣꯁꯥꯏꯇꯤꯁꯤꯅ ꯀꯃꯥꯏꯅ ꯇꯧꯋꯤ ꯑꯗꯒꯤ ꯑꯩꯈꯣꯏꯒꯤ ꯕꯥꯏꯑꯣꯂꯣꯖꯤ ꯂꯣꯏꯅ ꯇꯝꯕ ꯍꯥꯏꯗꯤ ꯃꯤ ꯍꯥꯏꯁꯤꯗꯤ ꯑꯩꯈꯣꯏ ꯃꯤ ꯍꯥꯏꯔꯅ ꯖꯨꯂꯣꯖꯤ ꯍꯥꯏ ꯀꯥꯟꯗꯗꯤ ꯁꯥ ꯉꯥꯒꯤ ꯃꯔꯝ ꯈꯛ ꯇꯣꯃꯒ ꯃꯥꯒꯤ ꯀꯃꯥꯏꯅ ꯃꯥꯒꯤ ꯏꯟꯚꯥꯏꯔꯣꯟꯃꯦꯟ ꯑꯗꯨꯒꯨꯝꯕ ꯃꯇꯝꯝꯁꯤꯗꯅ ꯑꯩꯈꯣꯏꯒꯤꯁꯤꯅ ꯑꯃꯨꯛ ꯃꯤ ꯍꯥꯏꯅ ꯑꯩꯒꯤ ꯏꯁꯥꯒꯤ ꯂꯣꯏ ꯇꯝꯃꯦꯕ ꯀꯣꯛ ꯑꯣꯏꯒꯦꯔꯥ ꯑꯗꯨ ꯏꯁꯥꯒꯤ ꯚꯏꯑꯣꯂꯣꯖꯤꯒꯤ ꯐꯤꯖꯣꯑꯣꯂꯣꯖꯤꯒꯤ ꯃꯔꯝꯗꯁꯨ ꯑꯗꯒꯤ ꯑꯩꯁꯦ ꯂꯩꯕ ꯃꯦꯟ ꯍꯥꯏꯁꯦ ꯏꯁ ꯑꯦ ꯁꯣꯁꯦꯜ ꯕꯤꯌꯤꯡ ꯍꯥꯏꯗ꯭ꯔꯅꯦ ꯍꯥꯏꯗꯤ ꯏꯊꯟꯗ ꯑꯗꯨꯃꯥꯏꯅ ꯑꯣꯏꯔꯒ ꯑꯩꯒꯤ ꯑꯀꯣꯏꯕꯒꯤ ꯁꯣꯁꯥꯏꯇꯤꯒꯤ ꯃꯔꯝꯗꯁꯨ ꯇꯧꯕ ꯍꯥꯏꯕꯗꯤ ꯑꯩ ꯏꯊꯟꯗ ꯍꯤꯡꯕ ꯌꯥꯗꯕꯅꯤꯅ ꯀꯃꯥꯏ ꯀꯃꯥꯏꯅ ꯑꯗꯨꯃꯥꯏꯅ ꯑꯗꯨꯁꯨ ꯇꯝꯕ ꯑꯗꯒꯤ ꯑꯩꯁꯦ ꯀꯔꯏꯗꯒꯤ ꯍꯧꯔꯛꯏ ꯑꯩꯒꯤ ꯑꯗꯨꯒꯨꯝꯕꯁꯨ ꯂꯣꯏꯅ ꯇꯝꯕ ꯄ꯭ꯔꯤ ꯍꯤꯁꯇ꯭ꯔꯤꯗ ꯑꯗꯒꯤ ꯍꯤꯁꯇ꯭ꯔꯤꯁꯨ ꯌꯥꯎꯕ ꯈꯔ ꯈꯔ ꯈꯔ ꯇꯧꯕꯗꯣ ꯑꯗꯨꯒꯝꯗꯁꯨ
ꯁꯕꯖꯦꯛ ꯈꯨꯗꯤꯡꯃꯛꯁꯦ ꯃꯣꯏꯒꯤ ꯃꯣꯏꯒꯤ ꯀꯥꯟꯅꯕꯁꯦ ꯂꯩꯔꯤꯅꯦꯕ ꯐꯪꯉꯕ꯭ꯔꯥ ꯑꯗꯨ ꯀꯅꯦ ꯃꯤꯅꯗꯤ ꯎꯝ ꯍꯥꯏꯗꯤ ꯌꯥꯝꯃ ꯌꯥꯝꯃꯒ ꯄꯤꯛꯁꯜꯂꯛꯏꯗꯤ ꯍꯥꯏꯗ꯭ꯔꯅꯦ ꯛꯁꯤꯜꯂꯛꯑꯒꯅ ꯑꯃꯨꯛꯀ ꯍꯦꯟꯅ ꯃꯣꯏꯒꯤ ꯃꯔꯝ ꯏꯁꯇꯗꯤ ꯑꯦꯔꯤꯌꯥꯗꯨꯗ ꯐ ꯕꯥꯁ ꯑꯣꯏꯕꯗꯤ ꯍꯦꯜꯂꯛꯏꯅꯦꯕ
ꯑ ꯈꯦꯂ ꯂꯩꯁꯤꯦ
ꯑꯩꯗꯤ ꯑꯃꯨꯛꯀ ꯀꯨꯞꯊꯛꯅ ꯅꯩꯅꯔꯈꯠꯂꯛꯏꯅꯦꯕ
ꯃꯥꯜꯃꯜ ꯑꯁꯦꯡꯕꯗꯤ ꯁꯤꯔꯨꯅꯨ ꯑꯩꯁꯦ ꯈꯟꯕ ꯕꯣꯠꯅꯤꯁꯦ ꯄꯥꯝꯖꯕ ꯑꯩꯁꯦ ꯕꯣꯠꯅꯤꯗ ꯃꯥꯁꯇꯔ ꯇꯧꯅꯦ ꯂꯩꯖꯕ ꯑꯗꯨ ꯀꯥꯟꯁꯤꯗ ꯕꯣꯠꯅꯤꯒꯤ ꯀꯨꯋꯦꯠ ꯊꯥꯕ ꯑꯦꯛꯖꯥꯝꯁꯦ ꯃꯔꯛ ꯊꯥꯖꯤꯟꯗ꯭ꯔꯕ ꯑꯩꯁꯦ ꯑꯗꯨꯒ ꯑꯦꯝ ꯌꯨꯗ ꯑꯩꯅ ꯊꯥꯖꯤꯜꯂꯤꯁꯤꯅ ꯑꯦꯟꯊ꯭ꯔꯣꯇꯪ ꯑꯦꯟꯊ꯭ꯔꯣꯒ ꯖꯨꯂꯣꯁꯤꯒ ꯊꯥꯖꯤꯟꯕ ꯑꯦꯝ ꯌꯨꯒꯤ ꯇꯣꯉꯥꯟꯅ ꯀ꯭ꯋꯦꯠ ꯅꯠꯇꯕ ꯃꯣꯏꯒꯤ ꯃꯋꯦꯠ ꯑꯅ ꯑꯃꯨꯛꯁꯨ ꯑꯦꯛꯖꯥ ꯇꯧꯕ ꯑꯗꯨ ꯀꯥꯟꯗ ꯑꯩꯁꯤꯅ ꯕꯣꯠꯅꯤꯁꯤꯅ ꯑꯩꯁꯦ ꯀ꯭ꯋꯦꯠꯇ ꯃꯥꯔ ꯈꯔ ꯐꯪꯕ ꯑ ꯊꯥꯔꯣꯏꯗꯨꯗꯤꯅ ꯈꯜꯂꯈꯩꯁꯤ ꯇꯣꯌꯥꯠ ꯌꯥꯗꯕ ꯃꯇꯝ ꯑꯣꯏꯕꯗꯣ ꯂꯥꯟ ꯌꯥꯝ ꯀꯟꯅ ꯇꯧꯋꯦꯕ ꯑꯩꯈꯣꯏꯅ ꯒ꯭ꯔꯦꯖꯨꯋꯁꯟ ꯂꯣꯏꯔꯛꯄ ꯃꯇꯝꯁꯦ ꯑꯗꯨꯒꯤ ꯊꯥꯖꯤꯜꯍꯧꯗ꯭ꯔꯕ ꯑꯩꯁꯦ ꯈꯪꯍꯧꯗ꯭ꯔꯕ ꯃꯣꯏꯒꯤ ꯂꯥꯁ ꯗꯦꯠ ꯊꯥꯖꯕꯩ ꯃꯇꯝꯗꯣ ꯑꯗꯨꯒ ꯕꯣꯠꯅꯤꯛ ꯑꯗ ꯖꯨꯂꯣꯁꯤꯒ ꯑꯦꯟꯊ꯭ꯔꯣꯒꯁꯤꯅ ꯑꯃ ꯊꯥꯒꯦ ꯑꯃ ꯈꯟꯗ꯭ꯔꯁꯨ ꯑꯅꯤꯃꯛꯀꯤ ꯊꯥꯒꯦ ꯇꯧꯔ ꯀꯥꯟꯁꯤꯗ ꯅꯨꯃꯤꯠꯁꯨ ꯃꯇꯝꯁꯨ ꯄꯨꯡꯁꯨ ꯆꯞ ꯃꯥꯟꯅꯅ ꯊꯣꯛꯑꯕ ꯑꯦꯛꯖꯥꯝꯁꯦ ꯑꯗꯤ ꯊꯥꯗꯕ ꯌꯥꯔꯣꯏꯗꯅ ꯑꯃꯗꯤ ꯊꯥꯔꯔꯣꯏꯗꯅ ꯑꯗꯨꯗ ꯑꯩꯁꯤꯗ ꯀꯔꯝꯕ ꯊꯥꯁꯤꯒꯦ ꯈꯜꯂ ꯀꯥꯟꯁꯤ ꯑꯩꯅ ꯑꯁ ꯑꯦꯟꯊ꯭ꯔꯣꯗ ꯊꯥꯔꯒꯦꯅꯦ ꯑꯦꯟꯊ꯭ꯔꯣꯗ ꯊꯥꯔꯀꯥꯟꯗ ꯑꯦꯝ ꯌꯨꯗ ꯑꯦꯟꯊ꯭ꯔꯣꯗ ꯌꯥꯎꯔꯛꯇꯕ
ꯑꯥ
ꯑꯗꯨꯒ ꯑꯩꯅ ꯑꯩꯗꯤ ꯑꯩꯗꯤ ꯀ꯭ꯋꯦꯠꯁꯨ ꯊꯥꯖꯤꯜꯍꯧꯗ꯭ꯔꯕ ꯑꯩꯒꯤ ꯀ꯭ꯋꯦꯠꯇ ꯃꯥꯔꯛ ꯐꯪꯉꯤꯁꯤꯅ ꯑꯦꯟꯊ꯭ꯔꯣꯒ ꯕꯣꯠꯅꯤꯒꯁꯦ ꯈꯔ ꯐꯪꯕ ꯖꯨꯂꯣꯖꯤꯁꯤꯅ ꯈꯔ ꯐꯪꯗꯕꯒꯤ ꯑꯩꯅ ꯖꯨꯂꯣꯖꯤꯁꯦ ꯊꯥꯁꯤꯔꯅ ꯂꯩꯍꯧꯕ
ꯑꯥ
ꯑꯗꯨꯒ ꯑꯩꯅ ꯗꯤ ꯑꯦꯝꯗ ꯇꯧꯗꯣꯏ ꯇꯥꯔꯗꯤ ꯑꯁꯦꯡꯕ ꯗꯤ ꯑꯦꯝꯗꯗꯤ ꯑꯩꯈꯣꯏ ꯑꯦꯟꯊ꯭ꯔꯣꯒꯤ ꯗꯤꯄꯥꯔꯠꯃꯦꯟꯁꯦ ꯐꯩꯌꯦꯕ ꯑꯣꯖꯥꯗꯒꯤ ꯑꯗꯒꯤ ꯐꯖꯅ ꯇꯥꯛꯄ ꯁꯥꯇ꯭ꯔꯒꯤ ꯈꯟꯕꯤꯕ ꯌꯥꯝ ꯐꯕꯗꯣ ꯑꯗꯨ ꯑꯣꯏꯕꯒꯤ ꯑꯩꯅ ꯏꯟꯊ꯭ꯔꯣꯗ ꯑꯣꯏꯅ ꯗꯤ ꯌꯦꯝ ꯗ ꯇꯝ ꯇꯥꯔꯥꯗꯤ ꯊ꯭ꯔꯣ ꯇꯝꯅꯤ ꯍꯥꯏꯅ ꯈꯟꯒꯤꯕ
ꯑꯣ ꯐꯔꯦ ꯐꯔꯦ ꯅꯪꯅꯦ ꯑꯃꯕꯨ ꯑꯣꯏꯔꯣ ꯑꯃꯕꯨ ꯑꯣꯏꯔꯣ ꯇꯝꯍꯧꯔꯤꯁꯦ ꯐꯔꯦ ꯑꯗꯣ ꯑꯩꯅꯦ ꯑꯁꯤꯗ ꯑꯝꯇ ꯆꯠꯂꯨꯈꯤꯒꯦ ꯊꯝꯃꯒꯦ
ꯍꫭ ꯍꫭꯏ ꯏꯆꯦ